ꯇꯕꯔ꯭ꯑꯣ꯫ ꯇꯥꯏ ꯇꯥꯏ꯫
ꯀꯩꯗꯧꯔꯤꯒꯦ꯫
ꯆꯥꯛ ꯆ ꯇꯣꯛꯑꯒ ꯍꯥ ꯑ ꯑ ꯇꯥꯏ ꯇꯥꯏ꯫ ꯆꯥꯛ ꯆꯥ ꯇꯣꯛꯑꯒ ꯑꯗꯨꯃꯥꯏꯅ ꯂꯩꯔꯤꯌꯦ ꯍꯧꯖꯤꯛꯇꯤ꯫
ꯅꯣꯏꯗꯤ ꯍꯣꯏ ꯅꯣꯡ ꯈꯔ ꯈꯔ ꯁꯨꯑꯦ ꯉꯁꯤꯁꯦ꯫
ꯍꯥꯥ꯫
ꯅꯣꯡ ꯆꯨꯑꯦ ꯉꯁꯤꯗꯤ ꯈꯔ ꯈꯔ꯫ ꯆꯨꯋꯦ ꯆꯨꯋꯦ꯫ ꯃꯦꯛ ꯈꯔ ꯁꯦꯡꯗꯕ꯭ꯔꯥ꯫ ꯉꯁꯤꯗꯤ ꯆꯝꯐꯣꯠꯅꯤꯗ꯫ ꯆꯝꯐꯨꯠ ꯑꯣꯏꯅ꯫ ꯉꯁꯤꯗꯤ ꯆꯝꯐꯨꯠ ꯑꯣꯏꯅ ꯆꯥꯏꯌꯦ꯫ ꯑꯃꯦꯠꯄ ꯑꯃꯒ꯫
ꯍꯣꯏ꯫
ꯅꯣꯏꯗꯤ꯫
ꯑꯩꯈꯣꯏꯗꯤ ꯎꯁꯣꯏ ꯎꯁꯣꯏ ꯆꯥꯏꯌꯦ꯫
ꯑꯣ꯫ ꯎꯁꯣꯏꯗꯣ ꯀꯔꯤ ꯑꯄꯤꯛꯄꯗꯨꯔꯣ ꯑꯆꯧꯕ ꯖꯥꯠꯇꯨꯔꯣ꯫
ꯄꯤꯛꯄꯗꯣ꯫
ꯑꯣ ꯑꯁ꯫ ꯍꯥꯎꯒꯅꯤꯗ ꯑꯄꯤꯛꯄꯗꯣ ꯌꯥꯝ ꯆꯥꯅꯤꯡꯉꯦ ꯑꯩꯁꯨ꯫ ꯍꯟꯗꯛꯁꯦ ꯂꯥꯛ꯫
ꯕꯦꯂꯦꯟꯗꯔ꯭ꯤꯀꯥ ꯍꯥꯞꯄ꯭ꯔꯣ꯫
ꯋꯥ꯫
ꯕꯤꯂꯦꯟꯗꯔ꯭ꯤ ꯍꯥꯞꯇꯦ꯫
ꯇꯥꯕ꯭ꯔꯣ꯫
ꯑ ꯇꯥꯏꯌꯦ ꯑꯥ ꯎꯁꯣꯏꯗ ꯕꯦꯂꯦꯟꯗꯔ꯭ꯤ ꯍꯥꯄ꯭ꯔꯥ꯫
ꯔꯦꯟꯗ꯭ꯔꯤ ꯍꯥꯞꯇ
ꯎꯝ ꯐꯥꯝꯗꯕꯨ ꯆꯂꯒ ꯑꯣꯍ ꯑꯩꯒꯤꯗꯤ ꯕꯦꯂꯦꯟꯗꯤ ꯍꯥꯞꯄꯗꯨꯅ ꯍꯦꯟꯅ ꯍꯥꯎꯋꯦꯍꯦ
ꯑꯩꯁꯨ ꯄꯥꯝꯃꯦ ꯑꯗꯣ ꯕ꯭ꯂꯦꯟꯗ꯭ꯔꯤꯗꯣ ꯋꯥꯠꯂꯤꯕꯀꯣ ꯈꯔ ꯑꯗꯨꯒꯤꯅꯤꯗ ꯅꯦꯛꯁ ꯇꯥꯏꯝꯗꯗꯤ ꯐꯖꯅ ꯍꯥꯞꯕꯒ ꯆꯥꯛ ꯍꯤꯔꯥꯟꯅꯗꯤ ꯈꯟꯕꯅꯦ
ꯍꯣꯏ ꯑꯗꯨꯃꯥꯏ ꯆꯥꯎ꯫ ꯎꯁꯣꯏꯒꯤ ꯃꯇꯝꯁꯨ ꯂꯩꯔꯤꯗ ꯎꯝ꯫
ꯍꯦꯟꯅ ꯍꯥꯎꯋꯦꯕꯀꯣ ꯑꯗꯨ ꯑꯗꯨ ꯃꯇꯝꯗꯨꯗ꯫ ꯕꯦꯂꯦꯟꯗꯔꯤ ꯈꯔ ꯍꯞꯕꯒꯥ꯫
ꯆꯥꯎ ꯄꯦꯟꯅ ꯆꯥꯊꯣꯛꯂꯒ ꯍꯦꯛꯇ ꯎꯁꯣꯏꯗꯨ ꯂꯣꯏꯈ꯭ꯔꯕ꯫ ꯑꯗꯨꯗꯤ ꯀꯥꯎꯔꯔꯣꯏ꯫ ꯃꯍꯥꯎꯗꯣ ꯎꯝ
ꯌꯨꯝꯗ ꯂꯩꯕ꯭ꯔꯥ ꯅꯠꯇ꯭ꯔꯒ ꯁ꯭ꯀꯨꯜꯗ ꯂꯩꯕ꯭ꯔꯥ
ꯑꯩꯗꯤ ꯑꯗꯨꯝ ꯌꯨꯝꯗ ꯂꯩꯌꯦ ꯊꯕꯛ ꯇꯧꯗ꯭ꯔꯤꯗ
ꯏꯁꯀꯨꯜ ꯏꯁ꯭ꯀꯨꯜ ꯂꯣꯏꯔꯕꫭ
ꯏꯁꯀꯨ꯭ꯜ ꯂꯣꯏꯔꯦ
ꯐꯩꯅꯦ ꯑꯗꯨꯗꯤ ꯊꯕꯛ ꯊꯤꯔꯝꯅꯤꯅꯦ
ꯍꯧꯖꯤꯛꯇꯤ ꯊꯕꯛ ꯊꯤꯕ ꯈꯛ ꯇꯠꯅꯗꯔꯦ ꯑꯉꯥꯡ ꯁꯦꯟꯅꯕ ꯑꯉꯥꯡ ꯁꯦꯟꯅꯕ ꯃꯇꯝ ꯂ ꯈꯔꯦ ꯎꯝ ꯑꯗꯨꯅ ꯐꯕ꯭ꯔꯥ ꯈꯪꯗ꯭ꯔꯦ
ꯑꯉꯥꯡ ꯑꯉꯥꯡ ꯀꯌꯥ ꯁꯨꯔꯦ
ꯑꯃ ꯈꯛꯇꯅꯤꯗ ꯑꯃ ꯎꯝ ꯈꯪꯗꯔꯦꯗ ꯑꯉꯥꯡꯕꯨꯗꯤ ꯌꯥꯝ ꯄꯥꯝꯃꯦꯗ
ꯎꯝ ꯑꯦ ꯑꯉꯥꯡꯗꯤ ꯑꯗꯨꯝ ꯂꯩꯔꯒ ꯂꯩꯅꯤꯗꯅ ꯑꯃꯨꯛ
ꯈꯪꯗ꯭ꯔꯦꯅꯦ ꯑꯩꯒꯤꯁꯦ
ꯄꯁꯥ ꯀꯜꯂꯦ ꯏꯁꯥ ꯀꯜꯂꯤꯉꯩꯁꯤꯗ ꯑꯉꯥꯡ ꯁꯦꯝꯒꯗꯕꯅꯦꯕ
ꯑꯗꯨ ꯏꯁꯥꯕꯨꯗꯤ ꯑꯃꯨꯛ ꯀꯟꯕꯁꯦ ꯃꯇꯝ ꯍꯦꯂꯛ ꯀꯗꯧꯔꯦ
ꯑ ꯋꯥꯠꯂꯦꯅꯦ ꯑꯗꯨꯕꯨꯗꯤ ꯎꯝ ꯍꯅꯨꯕꯤ ꯑꯣꯏꯔꯤꯉꯩꯗꯗꯤ ꯈꯔ ꯊꯦꯡ ꯊꯦꯡ ꯌꯨꯝ ꯄꯥꯟꯕꯗꯣ
ꯑꯗꯨꯝ ꯉꯥꯏ ꯉꯥꯏꯔꯒ ꯑ
ꯌꯥꯗꯦꯕ ꯊꯦꯡ ꯊꯦꯡꯅ ꯌꯨꯝ ꯄꯥꯜꯂꯒ ꯆꯍꯤ ꯀꯨꯟꯊ꯭ꯔꯥ ꯍꯦꯜꯂꯒ ꯌꯨꯝ ꯄꯥꯟꯕꯗꯨꯗꯤ ꯌꯥꯗꯦꯕ
ꯑꯗꯨꯅꯅꯤꯅꯦ ꯍꯧꯖꯤꯛ ꯇꯧꯔꯤꯁꯦ
ꯑꯣ
ꯑꯗꯨꯗꯒꯤꯅꯤ ꯍꯧꯖꯤꯛꯁꯦ ꯑꯩꯅ ꯑꯃꯈꯛꯇꯅ ꯂꯣꯏꯔꯗ꯭ꯔꯥ ꯀꯣ ꯍꯥꯏꯕ ꯑꯗꫭ ꯑꯃꯈꯛꯇꯗꯤ ꯑꯩꯁꯨ ꯈꯔ ꯄꯦꯟꯗꯦꯕꯀꯣ ꯋꯥ ꯈꯟꯁꯦ ꯑꯅꯤ ꯑꯍꯨꯝ ꯐꯥꯎꯕ ꯃꯔꯤ ꯐꯥꯎꯕꯗꯤ ꯄꯥꯝꯕꯅꯦ ꯑꯗꯨ ꯈꯪꯗ꯭ꯔꯦꯗ ꯑꯃꯥ ꯈꯛꯇꯅ ꯑꯃꯨꯛ ꯂꯣꯏꯔꯗ꯭ꯔꯥ
ꯀꯟꯅ ꯍꫭꯠꯅꯧ ꯀꯟꯅ ꯍꫭꯠꯅꯧ
ꯅꯣꯏꯁꯨ ꯏꯁꫭꯔꯗꯅꯤꯕꯤꯌꫭ ꯃꯔꯨꯞ ꯃꯄꯥꯡꯁꯤꯡꯗꯤꯀꫭ ꯏꯁ ꯏꯃꯥꯟꯅꯕꯤꯒꯤꯗ ꯗ ꯎꯝ ꯑꯃ ꯑꯅꯤꯈꯛ ꯇꯁꯨ ꯑꯃꯨꯛ ꯍꯥꯞꯄꯤꯌꯣ ꯍꯥꯏꯅꯀꯣ ꯅꯣꯏꯗꯤ ꯀꯔꯤ ꯀꯔꯤ ꯊꯕꯛ ꯍꯣꯠꯅꯔꯤꯒꯦ
ꯑꯩꯁ ꯌꯨꯝꯗ ꯑꯗꯨꯝ ꯂꯩꯗ ꯑꯩꯈꯣꯏꯖꯨ
ꯅꯣꯏ ꯅꯣꯏꯗꯤ ꯅꯨꯄꯤ ꯊꯤꯗ꯭ꯔꯤꯉꯩꯗ ꯊꯕꯛ ꯑꯃ ꯀꯩꯅꯣ ꯇꯧꯒꯦꯅ ꯍꯣꯠꯅꯔꯝꯕ ꯌꯥꯏꯗ
ꯑꯩꯁ ꯊꯕꯛꯁꯤ ꯐꯪꯕ ꯉꯝꯗ꯭ꯔꯦ ꯇꯣꯛꯑꯁꯤ ꯌꯨꯝꯗ ꯑꯗꯨꯝ ꯂꯩꯔꯒ ꯊꯣꯛ ꯊꫭꯛꯄ ꯇꯧꯔꯁꯤꯅ ꯂꯩꯔꯤꯅꯦ
ꯎꯝ ꯑꯗꯨ ꯉꯥꯏꯔꯒ ꯃꯇꯝꯗꯨ ꯂꯥꯛꯀꯅꯤꯗ ꯑꯩꯈꯣꯏꯗꯤ ꯃꯇꯝ ꯍꯦꯟꯈ꯭ꯔꯕꯅꯤꯅꯀꯣ ꯊꯕꯛꯁꯤꯁꯨ ꯆꯍꯤꯅ ꯍꯦꯟꯈ꯭ꯔꯕꯅꯤꯅ ꯇꯧꯕꯁꯨ ꯌꯥꯗ꯭ꯔꯦ ꯍꯧꯖꯤꯛꯇꯤ ꯍꯥꯟꯅ ꯎꯝ ꯀꯔꯤ ꯍꯥꯏꯅꯤ ꯏꯁ꯭ꯀꯨꯜ ꯀꯥꯕ ꯃꯇꯝꯗꯅ ꯑꯩꯈꯣꯏꯒꯤ ꯄꯣꯛꯄ ꯅꯨꯃꯤꯠꯀꯤꯗꯣ ꯍꯦꯟꯅ ꯍꯥꯞꯄꯒꯤꯀꯣ
ꯑꯣ
ꯑꯗꯨ ꯊꯕꯛꯁꯨ ꯇꯧꯕ ꯌꯥꯔꯔꯣꯏꯗ ꯆꯧꯀꯤꯗꯥꯔꯒꯨꯝꯕꯁꯨ ꯈꯔ ꯑꯗꯨꯒꯨꯝꯕꯗꯨ ꯌꯥꯕꯨ ꯌꯥꯕ꯭ꯔꯥ ꯑꯗꯨꯅꯠꯇꯔꯗꯤ ꯂꯩꯔꯔꫭꯏ ꯅꯣꯏ ꯈꯔ ꯑꯉꯥꯡ ꯑꯣꯏꯕꯁꯤꯡꯗꯤ ꯃꯇꯝ ꯂꯩꯒꯅꯤꯗ
ꯑꯩ ꯅꯪꯒꯤ ꯅꯪꯒꯤ ꯅꯨꯄꯥꯗꯨꯗꯤ ꯇꯧꯔꯝꯅꯤꯗꯅ ꯑꯗꯨ ꯑꯣꯏꯔꯁꯨ ꯎ
ꯑꯩꯒꯤ ꯅꯨꯄꯥꯁꯨ ꯇꯧꯗꯕꯅꯤꯅꯦ ꯑꯗꯨꯅꯅꯦ
ꯁꯤꯇꯅꯦ ꯑꯩ ꯅꯨꯄꯥꯁꯨ ꯇꯧꯕ ꯌꯥꯗꯕ ꯇꯧ ꯃꯥꯅꯗꯤ ꯇꯧ ꯍꯕ ꯌꯥꯕꯅꯦ ꯑꯗꯨ ꯃꯥꯗꯤ ꯊꯕꯛ ꯁꯥꯔꯚꯤꯁꯇꯨ ꯄꯥꯝꯗꯦ ꯍꯥꯏꯕꯀꯣ ꯑꯃꯨꯛꯀ
ꯎꯝ
ꯑꯗꯨꯗꯗꯤ ꯃꯥꯅ ꯕꯤꯖꯤꯅꯦꯁꯀꯨꯝꯕ ꯈꯪꯗ꯭ꯔꯦ ꯍꫭꯂꯤ ꯇꯤꯛꯁꯇꯒꯨꯝꯕ ꯆꯪꯂꯒ ꯑꯗꯨꯒꯨꯝꯕ ꯋꯥꯈꯜ ꯂꯩꯕ ꯑꯗꯨꯂꯥꯛꯑꯗꯤ ꯑꯩꯗꯤ ꯑꯗꯨꯒꯨꯝꯕ ꯊꯕꯛ ꯇꯧꯕꯗꯤ ꯀꯣꯛ ꯈꯔ ꯁꯥꯏꯀꯣ
ꯎꯝ
ꯑꯗꯨꯅ ꯊꯕꯛ ꯍꯥꯏꯔꯗꯤ ꯊꯕꯛ ꯄꯨ ꯇꯧꯔꯗꯤ ꯀꯔꯤ ꯒꯣꯔꯃꯦꯟꯗ ꯁꯨ ꯂꯣꯟꯒꯨꯝꯕ ꯂꯧꯊꯣꯛꯑꯒ ꯈꯔ ꯅꯨꯡꯉꯥꯏꯕ ꯌꯥꯏꯗꯅ
ꯍꯣꯏ ꯍꯣꯏ ꯂꯩ
ꯑꯗꯨ ꯄꯥꯥ ꯝꯕꯅꯦ ꯅꯣꯏꯗꯤ ꯍꯣꯠꯅꯎ ꯀꯣ
ꯅꯦ
ꯑꯄꯤꯛꯄ ꯑꯣꯏꯔꯁꯨ ꯍꯦꯛꯇ ꯐꯪꯕꯗꯣ ꯑꯗꯨꯝ ꯂꯧꯑꯣ ꯑꯗꯨ ꯇꯧꯔꯨꯅꯦ ꯑꯆꯧꯕ ꯑꯃ ꯂꯩꯗꯤ ꯑꯗꯨꯝ ꯆꯠꯄꯁꯨ ꯌꯥꯏꯗꯅ
ꯎꯝ ꯎꯝ ꯊꯕꯛꯄꯨꯗꯤ ꯂꯩꯕꯨ ꯂꯩꯁꯨ ꯑꯗꯨꯝ ꯇꯧꯕꯅꯤꯗ ꯆꯧ ꯄꯤꯛ ꯑꯆꯧꯕ ꯑꯄꯤꯛꯄ ꯈꯥꯏꯗꯦꯕ
ꯍ ꯑꯆꯧꯕ ꯑꯄꯤꯛꯄ ꯍꯣꯏ ꯈꯥꯏꯒꯅꯨ ꯑꯗꯨꯝ ꯂꯥꯛꯄꯗꯣ ꯍꯦꯛꯇ ꯂꯧꯑꯣ ꯃꯤꯅ ꯄꯤꯛꯄ ꯄꯥꯝꯗꯦ ꯍꯥꯏꯕ ꯀꯥꯟꯗ ꯃꯇꯦꯝ ꯃꯇꯝ ꯍꯦꯟꯈꯤꯕꯁꯨ ꯀꯌꯥꯃꯔꯨꯝ ꯌꯥꯎꯈ꯭ꯔꯕꯅꯦꯕ
ꯎꯝ ꯑꯗꯨꯅꯦ ꯏꯁꯣꯔꯅ ꯂꯥꯏꯅ ꯁꯤ ꯁꯤ ꯇꯧ ꯅꯪꯒꯤ ꯂꯥꯏꯕꯛꯇ ꯁꯤꯅꯦ ꯍꯥꯏꯔꯗꯤ ꯑꯗꯨꯝ ꯍꯔꯥꯎ ꯍꯔꯥꯎꯅ ꯑꯩꯈꯣꯏ ꯂꯧ ꯇꯕꯅꯤꯅꯦ ꯂꯎ ꯎꯔꯒ ꯍꯤꯡꯉꯨ ꯂꯎ ꯎꯔꯒ ꯎꯝ ꯍꯥꯏꯔꯁꯨ ꯑꯗꯨꯝ ꯍꯤꯡꯕ ꯇꯥꯕꯅꯤꯅꯦ
ꯍꯣꯏ ꯍꯤꯡꯕ ꯇꯥꯕꯅꯤ ꯇꯧꯒꯗꯧꯕꯅꯦ ꯂꯧ ꯂꯧ ꯍꯧꯖꯤꯛꯇꯤ ꯂꯧ ꯎꯕ ꯃꯤꯁꯤꯡꯗꯨꯅ ꯍꯦꯟꯅ ꯐꯩꯌꯦ
ꯂꯧ
ꯅꯨꯡꯉꯥꯏ ꯌꯥꯝ ꯅꯨꯡꯉꯥꯏꯕ ꯏꯃꯨꯡꯁꯨ ꯌꯥꯝ ꯂꯩꯌꯦꯗ ꯎ ꯎꯔꯒꯀꯣ
ꯕ ꯎꯝ ꯑꯩꯈꯣꯏꯗꯤ ꯂꯧ ꯎꯅꯤꯡꯉꯦ ꯑꯗꯨ ꯑꯣꯏꯔꯁꯨ ꯇꯝꯄꯥꯛ ꯂꯧ ꯂꯩ ꯗꯄꯅꯤꯅꯀꯣ ꯁꯨꯕꯨ ꯁꯨꯔꯨꯗꯤ ꯑꯩꯈꯣꯏꯗꯤ ꯆꯤꯡꯂꯧ ꯈꯛꯇꯅꯦꯕ ꯇꯝꯄꯥꯛ ꯂꯧ ꯂꯩ ꯂꯩꯗꯕꯅꯤꯅ ꯎꯄꯥꯏ ꯂꯩꯇꯕꯒꯤ ꯁꯨꯃꯥꯏ ꯎꯝ ꯍꯣꯠꯅꯔꯒ ꯆꯠꯄ ꯅꯠꯇ꯭ꯔꯗꯤ ꯎꯄꯥꯏ ꯂꯩꯇꯕ
ꯑꯣ
ꯂꯧꯕꯨ ꯂꯩꯔꯗꯤ ꯑꯗꯨ ꯋꯥꯈꯟ ꯈꯟꯅꯤꯡꯉꯥꯏ ꯂꯩꯇꯦ
ꯎꯝ
ꯑꯗꯨꯗ ꯑꯗꯨꯝ ꯁꯨꯔꯒ ꯍꯤꯡꯂꯒ ꯃꯇꯝ ꯃꯇꯝꯗ ꯂꯧꯕꯨ ꯂꯣꯏꯔꯗꯤ ꯍꯤꯡꯈꯣꯟꯒꯨꯝꯕ ꯏꯟꯁꯥꯡ ꯅꯥꯄꯤ ꯊꯥꯕ ꯄꯩꯁꯥ ꯑꯗꯨꯝ ꯇꯥꯟꯕ ꯌꯥꯏꯗ ꯐꯩꯌꯦ
ꯇꯝꯄꯥꯛꯇ ꯂꯩꯕ꯭ꯔꯥ ꯆꯤꯡꯗ ꯂꯩꯕ꯭ꯔꯥ
ꯑ ꯑꯩ ꯍꯧꯖꯤꯛꯀꯥꯟꯗꯤ ꯇꯝꯄꯥꯛꯇ ꯑꯗꯨꯝ ꯂꯩꯌꯦ ꯑꯌꯥꯝꯕ ꯇꯝꯄꯥꯛꯇ ꯂꯩꯌꯦ
ꯑꯣ
ꯀꯔꯤꯒꯨꯝꯕ ꯏꯃꯨꯡꯒꯤ ꯀꯨꯝꯍꯩ ꯂꯩꯕꯒꯨꯝꯕꯀꯣ ꯇꯤꯟꯅꯕ ꯃꯇꯝꯒꯨꯝꯕ ꯎꯝ ꯈ꯭ꯔꯤꯁꯃꯥꯁ ꯃꯇꯝꯒꯨꯝꯕ ꯑꯗꯨꯝ
ꯎꯃ ꯅꯨꯄꯤ ꯅꯨꯄꯤ ꯅꯨꯄꯤꯁꯤꯡꯗꯤ ꯌꯨꯝꯗ ꯂꯩꯔꯒ ꯄꯩꯁꯥ ꯇꯥꯟꯕꯁꯨ ꯌꯥꯝ ꯍꯩꯕꯅꯤꯗ
ꯎ ꯈꯪꯗ꯭ꯔꯦ ꯑꯩꯗꯤ ꯇꯥꯟꯕ ꯍꯩꯇꯕꯒꯤꯔ
ꯅꯨꯄꯤꯁꯤꯡꯁꯦ ꯌꯥꯝ ꯍꯩꯩꯕ ꯑꯩꯅ ꯄꯩꯁꯥ
ꯍꯟꯗꯛꯇꯤ ꯍꯟꯗꯛꯇꯤ ꯇꯥꯟꯗꯕ ꯌꯥꯗꯦ ꯍꯥꯏꯅꯗꯤ ꯀꯟꯅ ꯍꯣꯠꯅꯔꯤꯌꯦ ꯑꯗꯨꯕꯨ ꯈꯪꯗ꯭ꯔꯦ ꯇꯥꯟꯕ ꯍꯩꯇꯕ
ꯑꯩꯈꯣꯏ ꯑꯪꯀꯜꯒꯤ ꯅꯨꯄꯤꯗꯤ ꯐꯤ ꯁꯨꯕ ꯍꯩꯕꯅꯤꯅꯀꯣ
ꯑꯣ
ꯊꯥ ꯑꯃꯗ ꯌꯥꯝ ꯌꯥꯝ ꯐꯪꯕ ꯃꯥꯜꯂꯦ ꯃꯣꯏꯁꯦ
ꯍꯣꯏ ꯐꯤ ꯑꯍꯨꯝ ꯃꯔꯤ ꯐꯥꯅ ꯂꯩꯅꯦ ꯃꯣꯏꯗꯤꯀꯣ ꯌꯥꯝ ꯀꯟꯅ ꯇꯧꯕꯁꯤꯡꯗꯤ ꯑꯗꯨꯗꯤ ꯌꯦꯡꯉꯨꯅꯦ ꯂꯤꯁꯤꯡ ꯀꯨꯟ ꯍꯥꯏꯕꯗꯤ ꯌꯥꯝꯗꯕꯗ ꯐꯪꯉꯦꯕ ꯊꯥꯗꯀꯣ
ꯎꯝ
ꯌꯥꯝꯗꯕꯅꯦ ꯑꯗꯣ ꯀꯔꯝꯍꯥꯏ ꯁꯥꯕ꯭ꯔꯥ ꯈꯪꯗꯦ ꯑꯩ ꯎꯝ
ꯍꯞꯇꯥ ꯑꯃꯗ ꯐꯤ ꯑꯃ ꯂꯣꯏꯌꯦ ꯍꯥꯏꯅꯦ ꯐꯖꯅ
ꯍꯣꯏ ꯑꯗꯨꯅꯦ ꯍꯞꯇꯥ ꯑꯃꯗ ꯐꯤ ꯑꯃ ꯂꯣꯏꯕꯗ ꯌꯦꯡꯉꯣ ꯍꯞꯇꯥ ꯃꯔꯤ ꯂꯩꯒꯅꯤꯗꯅ ꯊꯥꯗ ꯑꯗꯨꯗꯤ ꯐꯤ ꯃꯔꯤ ꯍꯥꯏꯔꯗꯤ ꯂꯤꯁꯤꯡ ꯀꯨꯟꯕꯨ ꯍꯦꯜꯂꯦꯕ
ꯎꯝ ꯅꯪꯁꯨ ꯐꯤꯕꯨꯗꯤ ꯍꯩꯔꯝꯅꯤꯗ
ꯑꯩꯗꯤ ꯍꯩꯇꯦꯗ ꯀꯌꯥ ꯑꯗꯨꯝ ꯍꯩꯕ ꯍꯥꯏꯕꯕꯨ ꯁꯦꯠꯅꯤꯡꯉꯥꯏ ꯑꯩꯒꯤꯗꯃꯛꯄꯨꯗꯤꯀꯣ ꯑꯗꯨꯃꯥꯏꯅ ꯁꯥꯏꯌꯦ ꯑ ꯍꯥꯟꯅꯗꯤ ꯈꯔ ꯈꯔ ꯑꯗꯨꯝ ꯃꯤꯒꯨꯝꯅꯗꯤ ꯀꯟꯅ ꯇꯧꯗꯦꯗ ꯊꯥꯗ ꯑꯃꯒꯨꯝꯕ ꯑꯗꯨꯨꯝ ꯌꯣꯟꯅꯤꯡꯉꯥꯏꯀꯣ ꯁꯥꯏ ꯑꯗꯨ ꯑꯣꯏꯔꯁꯨ ꯍꯧꯖꯤꯛꯇꯤ ꯁꯥꯗ꯭ꯔꯦ ꯀꯩꯅꯣ ꯑꯦꯄꯦꯟꯗꯤꯛꯁ ꯂꯧꯊꯣꯛ ꯗꯕ ꯌꯥꯗꯦꯅ ꯂꯧꯊꯣꯛꯄꯗꯒꯤ ꯍꯧꯖꯤꯛ ꯐꯤ ꯈꯔ ꯁꯥꯕ ꯅꯨꯡꯉꯥꯏꯇꯕꯀꯣ
ꯑꯣ
ꯑꯩꯒꯤ ꯀꯔꯤ ꯍꯥꯏꯒꯅꯤ ꯍꯦꯠꯅꯤꯡ ꯉꯥꯏ ꯐꯥꯎꯁꯗ꯭ꯔꯦ ꯍꯟꯗꯇꯁꯨ ꯎ ꯌꯨꯝꯗ ꯍꯦꯄꯒ ꯏꯃꯨꯡꯒꯤ ꯊꯕꯛ ꯑꯗꯨꯝ ꯍꯣꯠꯅꯔꯒ ꯂꯩꯕ ꯈꯛꯇ ꯑꯣꯏꯔꯦ
ꯎꯝ
ꯋꯥꯏ ꯂꯩꯇ꯭ꯔꯦ ꯄꯩꯁꯥ ꯇꯥꯅꯤꯡꯂꯁꯨ ꯑ ꯈꯔ ꯂꯥꯏꯕ ꯗ ꯄꯩꯁꯥ ꯇꯥꯟꯕ ꯃꯐꯝꯕꯨ ꯂꯩꯕ꯭ꯔꯥ ꯍꯥꯏꯅ ꯀꯟꯅ ꯊꯤꯅꯤ
ꯂꯩꯅꯤꯗ ꯂꯩꯅꯤ ꯋꯥꯔꯅꯨꯗ ꯁꯁꯨꯛ ꯆꯥꯎꯕ ꯂꯩꯕꯥꯛꯁꯤꯗ ꯑꯩꯈꯣꯏꯒꯤ ꯊꯕꯛ ꯂꯩꯇ꯭ꯔꯗꯤ ꯌꯥꯔꯣꯏꯕ
ꯑꯗꯨꯅꯦ ꯑꯗꯨ ꯌꯥꯝ ꯀꯩꯅꯣ ꯇꯧꯔꯒ ꯇꯧꯅꯤꯡꯂꯒ ꯊꯤꯔꯗꯤ ꯐꯪꯒꯅꯤ ꯍꯥꯏꯅꯗꯤ ꯈꯜꯂꯒ ꯂꯩꯕꯅꯦ ꯐꯪ ꯐꯪ꯭ꯔ ꯎꯝ ꯑ ꯏꯃꯨꯡꯗ ꯃꯤ ꯀꯌꯥ ꯂꯩꯕ꯭ꯔꯣ
ꯑꯩꯈꯣꯏ ꯃꯤ ꯌꯥꯝꯃꯦ ꯃꯤ ꯌꯥꯝ ꯏꯆꯤꯜ ꯏꯅꯥꯎ ꯇꯔꯨꯛ ꯂꯩꯌꯦ ꯃꯤ ꯅꯤꯄꯜ ꯅꯤꯄꯥꯜ ꯂꯩꯌꯦ ꯍꯧꯖꯤꯛꯗꯒꯤ
ꯑꯁ ꯌꯥꯝꯃꯤꯅꯦ
ꯎꯝ
ꯑꯩꯀꯣ
ꯁꯤꯅꯤ ꯏꯅꯥꯎ ꯌꯥꯝꯕꯁꯦ ꯑꯃꯔꯣꯝꯗꯗꯤ ꯐꯩ ꯑꯃꯔꯣꯝꯗꯗꯤ ꯐꯠꯇꯕꯁꯨ ꯂꯩꯅꯤ
ꯍꯣꯏꯁꯨꯅꯦ
ꯆꯗ꯭ꯔꯦ
ꯏꯃꯥ ꯏꯄꯥꯅ ꯇꯂꯣꯞꯕꯨ ꯀꯟꯅ ꯆꯥꯔꯗꯤꯀꯣ ꯈꯔ ꯐꯕ ꯑꯃ ꯑꯃ ꯑꯃꯅ ꯁꯨꯃꯥꯏ ꯑꯩ ꯀꯣꯂꯦꯖ ꯁꯛꯀꯅꯤ ꯑꯃꯅ ꯑꯩ ꯁꯨꯃꯥꯏꯅ ꯇꯧꯒꯅꯤ ꯍꯥꯏꯕꯗꯨ ꯄꯩꯁꯥꯕꯨꯗꯤꯤꯡ ꯆꯪꯉꯤꯗ ꯑꯗꯨ ꯑꯣꯏꯔꯁꯨ ꯂꯩꯇꯕꯒꯤ ꯃꯇꯨꯡ ꯏꯟꯅ ꯃꯥ ꯃꯥꯅ ꯍꯣꯠꯅꯕ ꯉꯝꯕꯗꯣ ꯑꯗꯨꯝ ꯍꯣꯠꯅꯔꯒꯗꯤ
ꯍꯧꯖꯤꯛ ꯑꯣꯏꯔꯁꯨ ꯃꯊꯪꯗꯗꯤ ꯑꯗꯨꯝ ꯅꯨꯡꯉꯥꯏꯔꯛꯀꯅꯤꯗ ꯃꯤ ꯌꯥꯝꯅꯒꯤꯗꯤ
ꯍꯧꯖꯤꯛꯁꯦ ꯑꯩꯅꯤꯅꯦ ꯋꯥꯔꯤꯕꯁꯦ ꯃꯣꯏꯗꯤ ꯂꯣꯏꯅ ꯃꯄꯥꯟ ꯆꯠꯊꯣꯛꯈ꯭ꯔꯦꯗꯣ ꯌꯨꯝꯗ ꯏꯊꯟꯗꯅꯦꯗꯣ
ꯑꯗꯨ ꯅꯪ ꯅꯪꯅ ꯈ꯭ꯋꯥꯏꯗ ꯑꯍꯜꯂꯣ
ꯑꯗꯨꯅꯤꯅꯦ
ꯑ ꯑꯍꯟꯗꯤ ꯌꯨꯝꯗ ꯑꯍꯟ ꯑꯣꯏꯕꯁꯤꯗꯤ ꯋꯥꯗꯤ ꯋꯥꯕꯅꯤꯀꯣ